ꯑꯗꯣ
ꯀꯩꯗꯧꯔꯝꯅꯤꯅꯣ?
ꯍꯥ ꯀꯩꯗꯧꯅꯤ ꯍꯧꯖꯤꯛꯀꯥꯟꯗꯤ ꯁꯥꯒ ꯁꯥꯒꯠꯂꯛꯄꯒ ꯗ ꯂꯣꯡꯅ ꯍꯤꯞꯄꯒ ꯐꯣꯟ ꯃꯦꯠ ꯁꯅ ꯂꯩꯔꯝꯃꯤꯅꯤ꯫ ꯇꯧꯕꯝꯒ ꯈꯪꯗꯦꯕ꯫ ꯁꯃꯟꯕꯁꯤꯗꯀꯣ
ꯀꯨꯏꯔꯦꯗ ꯑꯩꯈꯣꯏꯒ ꯁꯨꯃꯥꯏꯅꯒ ꯋꯥꯔꯤ ꯁꯥꯟꯅꯈꯤꯗꯕꯗꯣ꯫
ꯍꯣꯏꯅꯦꯍꯦ ꯀꯨꯏꯔꯦꯅꯦꯍꯦ ꯑꯁ ꯑꯗꯨ ꯋꯥꯔꯒ ꯁꯥꯒ ꯁꯥꯒꯠꯂꯛꯄꯒ ꯑꯝꯇꯪꯗꯤ ꯀꯥꯏꯅꯣꯝꯗꯤ ꯆꯠꯅꯤꯡꯉꯦꯗ ꯑꯆꯤꯛꯄ ꯑꯏꯌꯪꯕ ꯃꯐꯝ ꯑꯝꯇ꯫
ꯑꯦ ꯑꯗꯨꯒꯤꯗꯤ ꯃꯐꯝꯒꯤꯗꯤ ꯃꯌꯥꯝ ꯂꯩꯗ꯫
ꯑꯗꯨꯅꯤꯅꯦ ꯍꯧꯖꯤꯛꯁꯦ ꯑꯩꯈꯣꯏ ꯉꯋꯥꯥꯏꯒꯤ ꯑꯩꯈꯣꯏ ꯄꯥꯔꯇꯤ ꯃꯌꯥꯝꯗꯣ ꯇꯪ ꯄꯨꯂꯞ ꯄꯨꯜꯂꯒꯅꯦ ꯎꯅꯗꯕꯖꯨ ꯀꯨꯏꯔꯦ ꯆꯥꯛ ꯆꯔꯥ ꯑ ꯆꯥꯃꯤꯟꯅꯗ ꯀꯨꯏꯔꯦ ꯄꯨꯂꯞ ꯄꯨꯜꯂꯒ ꯋꯥꯐꯝ ꯑꯝꯗꯀꯣ
ꯎꯝ꯫
ꯀꯥꯏꯗꯣ ꯆꯥꯅꯤꯡꯉꯤꯕ
ꯅꯣꯏ ꯃꯌꯥꯝꯅ ꯍꯧꯗꯦ ꯍꯥꯏꯔꯤꯃꯤꯅꯦ ꯃꯌꯥꯝ ꯄꯨꯟꯅ ꯇꯥꯟꯅꯔꯒ ꯑꯃꯨꯛꯇꯪ ꯑꯩꯈꯣꯏ ꯄꯨꯜꯂꯛꯄ ꯑꯩꯈꯣꯏꯒꯤ ꯏꯃꯥꯟꯅꯕ ꯃꯔꯨꯞ ꯃꯌꯥꯝꯗꯨ ꯐꯖꯅ ꯄꯨꯜꯂꯒ ꯑꯏꯪꯕ ꯁꯥꯒꯠꯂꯛꯄꯅꯤꯅ ꯍꯧꯖꯤꯛꯁꯦ ꯂꯩ ꯂꯩꯃꯔꯥꯝ ꯁꯨ ꯂꯩ ꯅꯪꯅꯕꯗ ꯍꯥꯏꯔꯦ ꯂꯧ ꯇꯥꯛꯂꯩ
ꯎꯝ꯫
ꯆꯠꯄꯗ ꯌꯥꯝ ꯊꯤ ꯅꯨꯡꯉꯥꯏꯕꯅꯤ ꯀꯩꯅꯣꯅꯦ꯫
ꯑꯗꯨꯅꯦ ꯍꯧꯖꯤꯛꯁꯦ ꯀꯩꯅꯣꯁꯨ ꯑꯩꯈꯣꯏ ꯇꯔꯕꯨꯨꯖꯀꯤ ꯃꯇꯝꯁꯨ ꯑꯣꯏꯗꯥꯏꯅꯦ ꯍꯧꯖꯤꯛꯁꯤꯕꯣ꯫
ꯎꯝ꯫
ꯇꯔꯕꯨꯖ ꯍꯥꯏꯔꯥꯒ ꯅꯣꯏꯔꯣꯝꯗ ꯅꯍꯟꯋꯥꯏ ꯆꯥꯒꯤ ꯇꯔꯕꯨꯖꯇꯣ ꯍꯥꯎꯕꯅꯤ
ꯑꯁ ꯑꯗꯨꯒꯗꯤ ꯇꯔꯕꯨꯖꯁꯦ ꯍꯧꯖꯤꯛꯀꯥꯟꯗꯤ ꯑꯃꯨꯛ ꯇꯔꯅꯕꯨꯖꯁꯦ ꯅꯪ ꯊꯥꯏꯅꯗꯤ ꯇꯔꯕꯨꯖꯛꯁꯦ ꯑꯩꯈꯣꯏ ꯑꯉꯥꯡ ꯈꯛꯇ ꯆꯥꯔꯛꯇ꯭ꯔꯣ
ꯆꯥꯏꯌꯦ ꯆꯥꯏꯌꯦ ꯑꯗꯨꯕꯨꯗꯤ ꯑꯉꯥꯡ ꯍꯥꯎꯏ ꯀꯩꯅꯣ
ꯍꯪꯒ ꯄꯥꯟꯅ ꯑꯃꯨꯛꯊ ꯊꯣꯛꯑꯦ
ꯇꯔꯕꯨꯖꯇꯥ
ꯑꯝ
ꯎꯝ
ꯏꯁ ꯑꯗꯣ ꯇꯔꯕꯨꯖ ꯀꯥꯁꯦ ꯑꯩꯈꯣꯏꯒꯤꯒ ꯌꯨꯝꯒꯤꯒ ꯑꯩꯈꯣꯏꯅ ꯄꯨꯊꯣꯛꯏꯁꯤꯗꯤ ꯃꯆꯥꯒꯤ ꯁꯔꯨꯛꯁꯤꯗꯤ ꯑꯝꯇ ꯌꯥꯎꯗ꯭ꯔꯦ ꯀꯤꯂꯣ ꯃꯔꯤꯅ ꯈ꯭ꯋꯥꯏꯗꯩꯩ ꯄꯤꯛꯄ ꯑꯣꯏꯔꯦꯕ
ꯀꯤꯂꯣ ꯃꯔꯤꯅ ꯑꯥ
ꯍꯥꯏꯗꯤ ꯑꯩꯈꯣꯏꯗꯤ ꯁꯤ ꯊꯥꯅꯤꯅ ꯃꯃꯥꯡꯗꯒꯤ ꯑꯩꯈꯣꯏꯒꯤ ꯑꯩꯈꯣꯏ ꯕꯥꯒ ꯑꯩꯈꯣꯏ ꯃꯥꯥꯡꯒꯅ ꯑꯩꯈꯣꯏꯒꯤ ꯁꯟꯊꯤ ꯂꯩꯕꯨꯡ ꯂꯩꯇꯅ ꯃꯤꯉꯣꯟꯗꯒꯤ ꯁꯟꯊꯤ ꯂꯩꯕꯨꯡꯁꯦ ꯂꯩꯌꯦꯕ ꯁꯟ ꯂꯣꯏꯕ ꯏꯃꯨꯡꯗꯒꯤ
ꯑꯥ
ꯑꯗꯨꯒ ꯑꯩꯈꯣꯏ ꯂꯧꯕꯨꯛꯗ ꯂꯣꯏ ꯆꯥꯏꯊꯣꯛꯈ꯭ꯔꯦ
ꯎꯝ
ꯂꯧꯁꯦ ꯑꯩꯈꯣꯏꯒꯤ ꯒꯥꯔꯤ ꯄꯣꯔꯁꯟꯁꯨ ꯂꯩꯃꯤꯅ ꯇ꯭ꯔꯦꯛꯇꯔꯁꯨ ꯂꯩꯃꯤꯅ ꯑꯗꯨꯅ ꯑꯃꯨꯛ ꯈꯣꯏꯗꯣꯛꯑꯦ ꯆꯥꯔꯁꯦ ꯁꯦꯝꯃꯒ ꯊꯥꯕꯅꯦꯕ ꯑꯩꯈꯣꯏꯅ
ꯆꯥꯔꯖꯦ
ꯎꯝ ꯑꯗꯨꯒ ꯀꯩꯅꯣꯁꯦ ꯑꯩꯈꯣꯏ ꯍꯟꯗꯛ ꯍꯪꯉꯄꯥꯟ ꯊꯥꯕꯗꯨꯗꯤ ꯍꯟꯗꯛꯀꯤꯗꯤ ꯇ꯭ꯔꯥꯏ ꯇꯧꯁꯦꯅ ꯑꯍꯥꯟꯕ ꯑꯣꯏꯅ ꯊꯥꯕꯅꯦꯕꯀꯣ
ꯑꯣ ꯇꯔꯕꯨꯖꯇ ꯑꯩꯈꯣꯏꯒꯤ ꯃꯅꯨꯡꯗꯪ ꯃꯄꯥꯟꯗ ꯑꯣꯏꯔꯤꯔꯣ ꯅꯠꯇ꯭ꯔꯒ ꯃꯄꯥꯟꯗ ꯑꯣꯏꯔꯤꯔꯣ
ꯑꯁ ꯃꯅꯨꯡꯗ ꯑꯣꯏꯗ ꯃꯄꯥꯟꯗꯤ ꯑꯗꯨꯝ ꯑꯃꯗꯨꯒ ꯆꯞ ꯃꯥꯟꯅꯩꯑꯦꯕ ꯑꯉꯥꯡꯕꯗꯨꯒ ꯎꯝ ꯃꯍꯥꯎꯗꯤ ꯌꯥꯝ ꯈꯦꯠꯅꯕ ꯍꯥꯏꯇꯥꯔꯦ
ꯑꯣ ꯆꯥꯎꯕ ꯈꯣꯠꯄꯗꯤ ꯀꯃꯥꯏ ꯇꯧꯏ
ꯆꯥꯎꯕꯩ ꯆꯥꯡꯁꯦ ꯑꯗꯨꯝ ꯑꯝꯍꯥꯅꯤꯗ ꯑꯝꯍꯥꯅꯤꯗꯤ ꯑꯩꯈꯣꯏꯅ ꯂꯩꯕꯥꯛ ꯂꯩꯍꯥꯎ ꯂꯩꯕ ꯃꯐꯝꯗ ꯊꯥꯔꯗꯤ ꯑꯗꯨꯝ ꯃꯄꯨꯡ ꯐꯥꯅ ꯐꯖꯅ ꯑꯗꯨꯝ ꯀꯦꯖꯤ ꯆꯥꯎꯔꯕꯗ ꯀꯦꯖꯤ ꯃꯥꯄꯟꯒ ꯇꯥꯏꯌꯦꯕ ꯑꯩꯈꯣꯏꯗꯣ
ꯀꯦꯖꯤ ꯃꯥꯄꯟ ꯑꯗꯨꯝ ꯆꯥꯎꯔꯦꯍꯦ ꯗꯨꯗꯤ ꯃꯥꯄꯟꯗꯣ ꯑꯩꯗꯤ
ꯆꯥꯎꯔꯦ ꯆꯥꯎꯔꯦ ꯑꯗꯨꯅꯦ ꯑꯉꯥꯡꯕ ꯊꯥꯕꯗꯒꯤꯗꯤ ꯍꯪꯒꯥꯄꯥꯟ ꯊꯥꯕꯅ ꯀꯩꯅꯣꯁꯦ ꯄꯩꯁꯥꯁꯦ
ꯑꯣ
ꯇꯣꯡꯕ ꯌꯥꯝ ꯍꯦꯜꯂꯦꯕ
ꯃꯃꯜꯖꯨ ꯈꯦꯟꯅꯥꯕꯥ
ꯏꯁ ꯃꯃꯜꯒꯤ ꯋꯥꯗꯤ ꯗꯃꯥꯗ ꯈꯦꯠꯅꯔꯦꯗ
ꯃꯃꯜꯁꯦ ꯑꯉꯥꯡꯕꯒ ꯑꯉꯥꯡꯕ ꯀꯌꯥ ꯄꯤꯔꯤꯒꯦ ꯍꯧꯖꯤꯛꯁꯦ
ꯑꯉꯥꯡꯕ ꯁꯦ ꯑꯩꯈꯣꯏ ꯑꯍꯝꯕ ꯄꯨꯊꯣꯛꯀꯥꯟꯗꯗꯤ ꯑꯩꯈꯣꯏꯅ ꯌꯣꯟꯀꯥꯟꯗ ꯂꯨꯄꯥ ꯅꯤꯐꯨ ꯃꯉꯥ ꯌꯥꯡꯈꯩ ꯌꯣꯜꯂꯝꯃꯦ
ꯎꯝ
ꯍꯧꯖꯤꯛꯗꯤ ꯍꯪꯒꯥꯄꯥꯟꯒꯤꯅ ꯆꯥꯝꯃ ꯌꯣꯜꯂꯦ
ꯑꯣ ꯃꯍꯥꯎꯒꯤ ꯈꯅꯕ
ꯥꯂꯣꯟꯕꯤꯅ ꯂꯧꯔꯒꯅ ꯑꯩꯈꯣꯏꯅ ꯑꯥꯏꯠꯇꯤ ꯐꯥꯏꯚ ꯇꯦꯛ ꯊꯥꯏ ꯈꯥꯄꯥꯟꯁꯤꯅ ꯎꯝ ꯑꯗꯒꯤ ꯑꯉꯥꯡꯕꯅ ꯑꯃꯨꯛ ꯀꯨꯟꯊ꯭ꯔꯥ ꯃꯉꯥ ꯅꯤꯐꯨ ꯁꯨꯃꯥꯏꯅ ꯊꯥꯏꯑꯌꯦ ꯃꯣꯏ ꯌꯥꯡꯈꯩꯗ ꯌꯣꯜꯂꯦ
ꯑꯣ
ꯑꯗ ꯍꯥꯏꯗꯤ ꯍꯧꯖꯤꯛꯇꯤ ꯑꯃꯨꯛ ꯈꯤꯇꯪ ꯍꯣꯡꯗꯔꯦ ꯍꯧꯖꯤꯛꯅ ꯑꯃꯨꯛ ꯍꯥꯏꯗꯤ ꯍꯪꯒꯥꯛ ꯄꯥꯥꯟ ꯌꯦꯂꯣ ꯃꯆꯨꯗꯅ ꯂꯨꯄꯥ ꯑꯥꯏꯠꯇꯤꯗ ꯑꯩꯈꯣꯏ ꯑꯗꯨꯝ ꯂꯂꯣꯟꯕꯤꯉꯩꯅ ꯑꯥꯏꯠꯇꯤꯗ ꯊꯥꯔꯦ ꯑꯗꯨꯒ ꯑꯩꯈꯣꯏꯅ ꯍꯨꯝꯐꯨꯒ ꯍꯨꯝꯐꯨ ꯃꯉꯥꯗ ꯌꯣꯜꯂꯦ
ꯑꯥ
ꯑ ꯑꯉꯥꯡꯕꯗꯤꯅ ꯍꯧꯖꯤꯛꯁꯦ ꯑꯩꯈꯣꯏ ꯀꯨꯟ ꯃꯉꯥ ꯀꯨꯟꯊ꯭ꯔꯥ ꯁꯨꯃꯥꯏꯅ ꯑꯃꯝ ꯌꯣꯜꯂꯦ
ꯑꯣ
ꯁꯗꯣ ꯃꯍꯥꯎꯒꯤ ꯋꯥꯠ ꯍꯥꯏꯗꯤ ꯍꯪꯒꯄꯥꯟ ꯌꯥꯝ ꯍꯦꯜꯂꯤꯗꯩ ꯋꯥꯈꯜꯗꯗꯤ ꯍꯥꯏꯗꯤ ꯍꯪꯉꯄꯥꯟꯁꯤꯅ ꯑꯃꯨꯛ ꯊꯨꯝꯕꯒꯤ ꯆꯥꯡꯁꯦ
ꯑꯥ
ꯍꯥꯏꯗꯤ ꯍꯣꯝꯕꯒꯤ ꯆꯥꯛꯁꯨ ꯌꯥꯝ ꯍꯦꯟꯕ ꯍꯥꯏꯇꯥꯔꯦ
ꯑ ꯆꯥꯔꯤꯅꯤ ꯍꯪꯅꯄꯗꯔꯤꯗꯤ
ꯑꯦ ꯅꯣꯡꯃ ꯂꯥꯛꯑꯣ ꯑꯩ ꯅꯪꯒꯤ ꯈꯥꯡꯒꯦ
ꯑꯩꯅ ꯅꯪ ꯍꯪꯉꯄꯥꯟ ꯍꯥꯏꯗꯨꯗ ꯑꯩꯈꯣꯏꯒꯤ ꯇꯔꯕꯨꯁꯤꯁꯨ ꯄꯨꯔꯥ ꯃꯄꯥꯟꯗꯒꯤ ꯑꯗꯨꯝ ꯍꯪꯉꯄꯥꯟ ꯑꯣꯏꯔꯣꯏꯁꯤꯅꯦ ꯈꯜꯂꯤ
ꯑꯁ ꯑꯣꯏꯗꯦ ꯑꯣꯏꯗꯦ ꯍꯥꯏꯗꯤ ꯃꯅꯨꯡ ꯈꯛꯇꯒꯤ ꯋꯥꯅꯤꯇ ꯁꯤꯒꯦ ꯇ꯭ꯔꯄꯨ ꯄꯖ
ꯎꯝ
ꯁꯤꯅ ꯌꯥꯝ ꯍꯦꯜꯂꯦ ꯃꯤꯅ ꯄꯥꯝꯅꯕꯁꯦ
ꯅꯣꯏꯁꯦ ꯃꯄꯥꯟ ꯂꯝꯗꯒꯤꯩ ꯄꯨꯁꯜꯂꯛꯦ ꯅꯠꯇ꯭ꯔꯒ ꯑꯩꯈꯣꯏ ꯁ꯭ꯋꯥꯏꯗ ꯑꯗꯨꯝ ꯍꯥꯟꯅ ꯐꯪꯕ ꯄꯠ ꯑꯣꯏꯖꯥꯔꯣ
ꯁꯤꯁꯦ ꯀꯩꯅꯣꯅꯤ ꯃꯣꯏꯒꯤ ꯑꯦꯒ꯭ꯔꯤꯀꯜꯆꯔꯒꯤ ꯑꯣꯐꯤꯁꯁꯦ ꯃꯣꯏ ꯑꯦꯒ꯭ꯔꯤꯒꯤ ꯂꯩꯗꯅ ꯗꯤꯄꯥꯔꯠꯃꯦꯟꯒ ꯂꯩꯦꯗꯅꯥ ꯁꯤꯤꯖꯤꯅ ꯃꯣꯏꯅ ꯀꯣꯂꯥꯄꯔꯦꯠ ꯍꯥꯏꯗꯤ ꯃꯣꯏꯅ ꯀꯃꯥꯏꯅꯁꯤ ꯃꯤꯛꯆꯔ ꯇꯧꯔꯒ ꯑꯩꯈꯣꯏ ꯄꯣꯠꯇꯁꯨ ꯍꯥꯏꯕ꯭ꯔꯤꯠ ꯀꯌꯥꯔꯪ ꯄꯨꯊꯣꯛꯏꯗꯅ
ꯍꯣꯏꯅꯦ ꯍꯣꯏꯅꯦ
ꯑꯗꯩ ꯃꯣꯏꯁꯦ ꯁꯨꯃꯥꯏꯅ ꯁꯦꯝꯃꯛꯄ ꯖꯥꯠꯅꯦ ꯁꯨꯃꯥꯏꯅ ꯑꯩꯈꯣꯏꯁꯦ ꯑꯍꯥꯟꯕꯅꯦ ꯍꯟꯗꯛꯀꯤꯁꯦ ꯑꯦ ꯒ꯭ꯔꯤ ꯑꯣꯐꯤꯁꯇꯒꯤ ꯃꯔꯨꯁꯦ ꯂꯧꯔꯒ ꯆꯥꯔ ꯁꯦꯝꯃꯒ ꯑꯩꯈꯣꯏ ꯕꯥꯒ ꯑꯩꯈꯣꯏ ꯃꯥꯒꯅ ꯈꯔꯕꯨꯗꯤ ꯁꯦꯕꯥ ꯆꯪꯉꯦ ꯑꯗꯣ ꯍꯟꯗꯛ ꯇꯧ ꯌꯦꯡꯁꯦꯅ ꯇꯧꯕꯅꯦ ꯑꯗꯨꯝ ꯃꯥꯏ ꯄꯥꯛꯑꯦ ꯍꯥꯏꯇꯥꯔꯦ
ꯑꯗꯨ ꯑꯗꯨꯝ ꯌꯥꯏꯅꯦ
ꯌꯥꯏ
ꯑꯗꯨꯗꯤ ꯍꯟꯇ ꯀꯩꯅꯣꯖ ꯆꯠꯂꯖꯦ ꯂ ꯂꯧꯀꯔ ꯆꯠꯂꯖꯦ
ꯎꯝ
ꯑꯗꯨꯗ- ꯄꯣꯔꯣꯛꯑꯣ ꯈꯔ ꯑꯗꯨꯒ ꯑꯗ ꯁꯂꯥꯠ ꯅꯨꯡꯂꯥꯠ ꯁꯦꯝꯃꯒ ꯈꯤꯇꯪ ꯍꯥꯎꯅ
ꯑꯩꯗꯤ ꯑꯩꯗꯤ ꯂꯣꯛꯇꯥꯛ ꯄꯥꯠꯇꯕꯨ ꯃꯤꯅ ꯍꯥꯏꯅꯕꯗ ꯂꯣꯛꯇꯥꯛ- ꯄꯥꯠꯇ ꯂꯝ ꯀꯣꯏꯕꯖꯤꯡꯒꯤ ꯐꯖꯅꯒ ꯁꯦꯝꯒꯠꯂꯦ ꯑꯗꯒꯤ ꯃꯣꯏꯒꯤ ꯀꯣꯏꯕꯝ ꯂꯥꯡꯕꯝ ꯑꯍꯤꯡ ꯂꯦꯛꯐꯝꯒ ꯂꯩꯒ ꯍꯥꯏ ꯂꯩꯕꯨ ꯂꯩꯔꯕ ꯖꯥꯠꯂꯣ
ꯑꯗꯨꯗꯤ ꯌꯥꯝ ꯋꯥꯟ ꯊꯥꯒꯠꯅꯔꯦꯗ ꯑꯗꯨꯝ ꯐꯦꯁꯕꯨꯨꯛꯇꯒ ꯑꯗꯨꯗꯤ ꯏꯟꯁꯇꯥꯒ꯭ꯔꯥꯝꯗꯒ ꯑꯗꯨꯝ ꯑꯗꯨꯒꯤ ꯃꯌꯥꯝ ꯄꯥꯎ ꯐꯥꯎꯕꯤꯔꯛꯎ- ꯁꯤꯗ ꯅꯝꯕꯔꯁꯤꯗ ꯒ ꯅꯧꯅ ꯍꯥꯡꯗꯣꯛꯆꯕꯅꯤ ꯀꯥꯏꯅ ꯇꯧꯔꯒ ꯑꯣꯐꯔ ꯂꯩꯖꯔꯤ ꯒꯥꯏ ꯌꯥꯝ ꯊꯥꯒꯠꯅꯔꯦ ꯍꯧꯖꯤꯛꯇꯤ ꯍꯥꯏꯗꯤ ꯌꯥꯝ ꯁꯥꯟꯅꯔ ꯃꯥꯜꯂꯦꯕ ꯑꯗꯨꯅ ꯑꯗꯨꯝ ꯃꯣꯏ ꯅꯝꯕꯔꯒ ꯄꯤꯕꯅꯦ ꯑꯗꯩꯗꯨꯗ ꯑꯗꯨꯝ ꯆꯠꯁꯦꯗꯤ ꯐꯣꯟ ꯇꯧꯁꯤꯜꯂꯒ ꯀꯔꯤ ꯀꯔꯤ ꯀꯃꯥꯏꯅ ꯇꯧꯕꯅꯣ ꯈꯣꯠꯄ- ꯑꯗꯨꯝ ꯈꯪꯕ ꯌꯥꯏ-
ꯑꯣ ꯑꯗꯨꯝ ꯑꯈꯣꯏꯖꯦ ꯂꯥꯛꯑꯒ ꯂꯩꯗꯣꯏꯔꯥ ꯃꯣꯏ ꯄꯩꯁꯥ ꯅꯨꯡꯁꯥꯗꯤ ꯈꯔ ꯂꯧꯔꯝꯒꯅꯤ ꯍꯥꯏꯗꯤ ꯃꯣꯏꯗꯨ ꯂꯩꯕꯝ ꯆꯥꯕꯝ ꯃꯤ ꯑꯃ ꯂꯥꯛꯐꯝ ꯁꯦꯝꯃꯤꯃꯤꯅ ꯁꯤ ꯄꯩꯁꯥꯗꯤ ꯂꯧꯔꯝꯒꯅꯤꯗ
ꯂꯧꯕꯖꯥꯠꯅꯦ ꯑꯩꯅ ꯃꯃꯥꯡꯗ ꯃꯥ ꯑꯩꯈꯣꯏ ꯂꯩꯀꯥꯏꯒꯤ ꯏꯃꯥꯟꯅꯕ ꯈꯔ ꯆꯠꯈꯤꯕꯅꯦꯕꯀꯣ ꯑꯟ- ꯑꯗꯨꯝ ꯍꯪꯕꯗ ꯃꯣꯏꯗ ꯃꯣꯏꯗꯣ ꯍꯥꯟꯅ ꯑꯗꯨꯒꯤ ꯑꯗꯥ ꯑꯍꯤꯡ ꯂꯦꯛꯐꯝ ꯂꯩ ꯍꯥꯏꯕꯀꯣ
ꯍꯣꯐ
ꯃꯣꯏꯅ ꯍꯥꯏꯕꯗ ꯑꯍꯤꯡ ꯂꯦꯛꯄꯩꯖꯦ ꯃꯤ ꯑꯃꯗ ꯂꯨꯄꯥ ꯆꯧꯉꯥ ꯆꯧꯉꯥ ꯂꯧꯋꯦ ꯍꯥꯏꯌꯦ ꯔꯨꯝꯗꯤ ꯑꯗꯨꯝ ꯑꯍꯨꯝꯒꯨꯝꯕ ꯂꯩ ꯍꯥꯏꯌꯦ
ꯃꯤ ꯑꯃ ꯂꯦꯛꯄ ꯑꯗ꯭ꯋꯥꯏ ꯂꯦꯛꯎ
ꯃꯤ ꯑꯃ ꯃꯤ ꯑꯃ ꯑꯍꯤꯡ ꯂꯦꯛꯄꯗ ꯆꯧꯉꯥ
ꯑꯣ-
ꯑꯗꯨꯅ ꯔꯨꯝꯗꯨꯖꯨ ꯑꯗꯨꯝ ꯆꯥꯎꯋꯦ ꯍꯥꯏꯕ- ꯀꯣ
ꯎꯝ
ꯑꯗꯨꯝ ꯑꯩꯈꯣꯏ ꯇꯔꯥꯃꯨꯛ ꯀꯩꯃꯨꯛ ꯂꯩꯕꯩꯗꯤ ꯌꯥꯝ ꯊꯤꯅ ꯀꯥꯐꯤꯅꯤ ꯑꯗꯨꯝꯗꯩꯗꯤ ꯑꯩꯈꯣꯏꯅ ꯀꯔꯤꯒꯨꯝꯕ ꯊꯣꯡꯕ ꯊꯥꯛꯄ ꯌꯨꯝꯗꯒꯤ ꯀꯣꯜ ꯂꯤꯛ ꯄꯨꯕ ꯇꯜꯂꯦ ꯍꯥꯏꯔꯖꯨ ꯑꯗꯨꯝ ꯃꯣꯏꯅ ꯑꯗꯨꯝ ꯄꯤ ꯍꯥꯏꯌꯦꯕ
ꯑꯣ ꯃꯣꯏꯅ ꯄꯤꯕ
ꯎ ꯑꯦꯛꯁꯇ꯭ꯔꯥ ꯆꯥꯔꯖ ꯈ ꯄꯤ ꯌꯥꯏꯌꯦ ꯑꯗꯨ ꯍ ꯇꯁꯨ ꯃꯣꯏꯅ ꯂꯣꯏ ꯍꯥꯏꯔꯛꯑꯅꯤ
ꯀꯣꯝꯗꯤ ꯀꯣꯝꯃꯤꯅꯤ ꯍꯥꯏꯕꯗꯤ ꯑꯩꯈꯣꯏꯅ ꯌꯨꯝꯗꯒꯤꯒ ꯀꯣꯜ ꯂꯤꯛꯀ ꯀꯣꯔꯐꯨ ꯈꯨꯟꯅꯥꯏꯒ ꯄꯨꯣꯔꯛꯇ ꯑꯦꯁꯦꯞ ꯑꯩꯈꯣꯏꯅ ꯆ ꯆꯥꯅꯤꯡꯉꯥꯏ ꯊꯛꯅꯤꯡꯉꯥꯏ ꯑꯩꯈꯣꯏꯅ ꯊꯣꯡꯒꯗꯕ ꯄꯣꯠꯁꯛꯇꯣ ꯈꯛꯇꯅꯤꯅꯦ
ꯃꯥꯅꯦ ꯃꯥꯅꯦ ꯑꯇꯩ ꯑꯇꯩꯗꯤ ꯃꯣꯏ ꯂꯣꯏꯅ ꯄꯤꯔꯅꯤ ꯑꯩꯈꯣꯏꯅ ꯏꯟꯖꯥꯡ ꯅꯥꯄꯤꯔꯤꯗꯤ ꯑꯩꯈꯣꯏꯅ ꯂꯩꯖꯔꯛꯑꯅꯤꯀꯣ
ꯑ
ꯑꯗꯨꯒ ꯑꯇꯩ ꯀꯣꯜꯂꯤ ꯀꯗꯤ ꯋꯥꯅꯤꯡꯉꯥꯏ ꯂꯩꯇ꯭ꯔꯦ
ꯁꯌꯥꯌꯥꯝꯀ ꯑꯗꯣ ꯍꯧꯖꯤꯛꯁꯦ ꯂꯧꯔꯣꯛ ꯊꯥꯁꯨ ꯑꯣꯏꯔꯤꯕꯃꯤꯅ ꯍꯥꯏꯕꯗꯤ ꯉꯁꯤꯗꯒꯤ ꯅꯨꯃꯤꯠ ꯇꯔꯥ ꯃꯉꯥꯅꯤꯒ ꯂꯩꯔ ꯆꯠꯁꯦ ꯍꯥꯏꯕꯗꯤ ꯍꯧꯖꯤꯛ ꯂꯧꯔꯣꯛ ꯊꯥꯒꯤ ꯑꯌꯥꯝꯕ ꯂꯣꯏ ꯂꯧꯁꯤꯡ ꯀꯟꯅꯕ ꯃꯇꯝꯅꯤꯅ ꯀꯣ
ꯃꯥꯅꯤ ꯃꯥꯅꯤ ꯃꯌꯥꯝ ꯑꯁꯪ ꯁꯪꯒ ꯌꯦꯡꯅꯔꯒꯅꯦ
ꯑ
ꯍꯥꯏꯗꯤ ꯑꯩꯈꯣꯏ ꯊꯇꯪ ꯁꯪꯉꯒ ꯑꯩꯈꯣꯏ ꯈꯤꯇꯪ ꯆꯠꯁꯁꯨ ꯉꯥꯏꯔꯣꯏꯗꯣ
ꯅꯨꯡꯔꯗ
ꯃꯌꯥꯝꯗꯨꯒꯤ ꯈꯟꯅꯔꯒ ꯈꯔ ꯀꯣꯝꯕ ꯅꯨꯃꯤꯠ ꯑꯝꯗꯀꯣ ꯄꯥꯎꯗꯣ ꯐꯥꯎꯅꯔꯒ ꯑꯦ ꯚꯥꯏ ꯁꯤꯗꯗꯤ ꯆꯠꯂꯁꯤꯀꯣꯅ ꯋꯥꯔꯦꯞꯇꯣ ꯑꯗꯨꯃꯥꯏꯅ ꯂꯧꯅꯕ ꯐꯔꯣꯏꯗ꯭ꯔꯣ
ꯑꯩꯈꯣꯏ ꯄꯨꯂ ꯄꯂꯛꯄ ꯑꯩꯈꯣꯏꯅ ꯂꯥꯏꯔꯤꯛ ꯇꯝꯃꯤꯀꯥꯟꯗ ꯄꯨꯜꯂꯛꯄ ꯏꯃꯥꯟꯅꯕ ꯌꯥꯝꯅ ꯄꯨꯜꯂꯞ ꯍꯥꯏꯗꯤ ꯐꯣꯟ ꯅꯝꯕꯔꯁꯨ ꯂꯣꯏ ꯂꯩꯅꯔꯃꯤꯅ ꯑꯁꯪ ꯁꯪꯕꯗꯣ ꯐꯖꯅ ꯑꯩꯈꯣꯏꯒꯤ ꯄꯨꯟꯕ ꯌꯥꯕ ꯃꯐꯝ ꯑꯃ ꯇꯧꯔꯒ ꯅꯠꯇ꯭ꯔꯁꯨ ꯐꯣꯟꯗ ꯋꯥꯆꯞ ꯒ꯭ꯔꯨꯞ ꯑꯃ ꯁꯦꯝꯃꯒ ꯊꯨꯅ ꯇꯧꯔꯗꯤ ꯍꯦꯟꯅ ꯐꯅꯤꯗ ꯑꯩꯅ ꯈꯜꯂꯤꯅꯤ
ꯃꯥꯅꯦ ꯗꯨꯅꯦ ꯇꯪ ꯑꯩꯁꯨ ꯑꯗꯨꯃꯥꯏꯅ ꯇꯧꯅꯤꯡꯉꯤꯕꯅꯤꯅꯦ ꯄꯨꯣꯏꯟꯕꯒ ꯁꯨꯝ ꯑꯩꯈꯣꯏꯒꯤ ꯋꯥꯔꯤꯗꯋꯥ ꯋꯥꯔꯤ ꯁꯥꯗꯅ ꯈꯣꯠꯇꯅꯀꯣ ꯂꯩꯗꯤ ꯂꯣꯛꯇꯥꯛꯀ ꯑꯣꯏꯕꯅꯤꯅ ꯑ ꯃꯌꯥꯏ ꯏꯁꯤꯡ ꯃꯌꯥꯏꯗꯅꯦꯕ ꯇꯧꯗꯣꯏ ꯄꯣꯠ ꯊꯕꯛꯇꯣ
ꯑꯣ
ꯑꯩꯅꯁꯨ ꯑꯗꯨꯝ ꯅꯨꯡꯉꯥꯏꯖ ꯏꯁꯩ ꯅꯨꯡꯉꯥꯏ ꯁꯛꯄꯗꯣꯔꯤꯁꯨ ꯀꯅꯥꯝ ꯇꯥꯕꯤꯗꯧ ꯂꯩꯇ꯭ꯔꯦ ꯑ ꯀꯅꯥꯝ ꯑꯩꯈꯣꯏꯅ ꯀꯩꯅꯣ ꯇꯧꯔꯣꯏ ꯑꯩꯕ ꯄꯤꯔꯔꯣꯏꯕ ꯑꯩꯈꯣꯏꯗꯪ ꯅꯨꯡꯉꯥꯏꯖꯕꯗꯣ ꯑꯗꯨꯝ ꯃꯄꯨꯡ ꯐꯥꯅ ꯅꯨꯡꯉꯥꯏꯕꯗꯣ ꯐꯪꯉꯤꯗꯅ ꯑꯩ ꯏꯔꯣꯏꯅꯤꯉꯥꯖꯨ ꯏꯔꯣꯏ ꯑꯗꯨꯝ ꯌꯥꯔꯦ
ꯎꯝ
ꯑꯦꯁ ꯅꯨꯡꯗꯤ ꯅꯨꯡꯉꯥꯏꯗꯣꯏꯖꯥꯅꯤꯍꯦ ꯑꯩꯈꯣꯏ ꯂꯣꯛꯇꯥꯛꯀꯤ ꯑꯏꯪꯕ ꯅꯨꯡꯁꯤꯅꯒ ꯑꯩꯕꯨ ꯅꯨꯡꯉꯥꯏꯅ ꯍꯛꯆꯥꯡ ꯇꯦꯛꯈꯠꯄꯅꯤꯅꯦ
ꯑꯣ ꯑꯩꯈꯣꯏ ꯑꯗꯨꯗꯒ ꯃꯣꯏꯅ ꯁꯤ ꯁꯦꯝꯃꯤꯕ ꯁꯪꯗꯣ ꯅꯣꯡ ꯇꯥꯗꯅ ꯈꯣꯠꯇꯅꯒꯇꯤ ꯑꯩꯈꯣꯏꯗ ꯀꯔꯤꯝꯇ ꯃꯥꯥꯏꯌꯣꯛꯅꯕꯒꯤ ꯃꯑꯣꯡꯗꯒꯤ
ꯎꯝ ꯎꯝ ꯂꯩꯔꯣꯏ ꯂꯩꯔꯣꯏ ꯍꯥꯏꯗꯤ ꯃꯣꯏꯗꯣ ꯁꯥꯕ ꯈꯣ ꯑꯗꯨꯗ ꯌꯥꯝ ꯐꯖꯅ ꯆꯦꯛꯁꯤꯟꯅ ꯁꯥꯏꯑꯕ ꯑꯗꯨꯝ ꯆꯦꯡ ꯅꯨꯡꯒ ꯍꯩꯒꯠꯂꯤ ꯐꯖꯅ ꯀꯩꯅꯣ ꯇꯧꯔꯒ ꯌꯣꯟ ꯅꯨꯡꯒ ꯇꯧꯔꯒ ꯃꯈꯥꯒꯤ ꯐꯥꯎꯟꯗꯦꯁꯟꯒꯗꯣ ꯐꯖꯅ ꯄꯤꯑꯕ ꯍꯥꯏꯕꯗꯤ ꯐꯨꯝꯗꯤꯗꯨꯗꯤ ꯈꯔ ꯕꯦꯔꯥ ꯀꯥꯏ ꯃꯣꯏꯒꯤ ꯐꯨꯝ ꯅꯝꯕ ꯀꯥꯏꯅ ꯇꯧꯕꯗꯣ ꯑꯗꯣ ꯍꯧꯖꯤ ꯇꯤ ꯅꯧꯅ ꯆꯥꯎꯈꯠꯂꯛꯄꯒꯤ ꯑꯩꯈꯣꯏꯒꯤ ꯑꯃ ꯗ꯭ꯔꯝ ꯀꯩꯅꯣ ꯂꯩꯗꯥꯏꯅꯦ ꯒ꯭ꯔꯨ ꯃꯆꯨꯒꯤ ꯑꯃ ꯑꯗꯨꯗꯣ ꯑ ꯍꯣ ꯍꯣꯏ ꯍꯣꯏ ꯍꯣꯏ ꯑꯆꯧꯕꯗꯣ ꯈꯔꯗꯤ ꯂꯨꯝꯃꯤꯗꯅ
ꯎꯝ
ꯇꯥꯎꯋꯦꯕ ꯑꯗꯨꯗꯣ ꯇꯧꯔꯒ ꯃꯈꯥꯗ ꯑꯗꯨꯃꯥꯏꯅ ꯊꯥꯔꯒ ꯇꯧꯕ ꯃꯥꯜꯂꯦ ꯃꯣꯏꯗ ꯐꯖꯅ ꯁꯦꯝ ꯃꯥꯜꯂꯦ
ꯌꯥꯝ ꯐꯩꯩꯅꯗꯗꯤ
ꯆꯠꯄꯩꯗꯤ ꯀꯨꯡ ꯈꯜꯂꯨꯅꯨꯁꯦ ꯆꯠꯂꯒ ꯇꯧꯁꯦ ꯀꯔꯤꯕ
ꯀꯩꯗꯧꯔꯝꯃꯤꯅꯣ
ꯑꯁꯁ ꯑꯗꯨꯝ ꯇꯨꯝꯃꯝꯃꯤꯅꯤꯍꯦ ꯆꯥꯛ ꯇꯣꯛꯑꯒ
ꯍꯣ ꯇꯧꯔꯣ ꯇꯧꯔꯣ ꯑꯗꯨꯗ ꯑꯩꯁꯨ ꯆꯥꯛ ꯑꯝ ꯆꯥ ꯊꯣꯛꯎꯒꯤꯒꯦꯗꯨꯗꯤ
ꯐꯔꯦ ꯋꯥꯔꯤꯗꯣ ꯄꯨꯂꯞ ꯄꯨꯟꯅ ꯁꯥꯟꯅꯔꯁꯦ ꯒ꯭ꯔꯨꯞꯇꯔ ꯀꯩꯅꯣ ꯇꯧꯔꯣ ꯃꯦꯁ ꯍꯥꯏꯔꯛꯑꯣ ꯎꯝ ꯇꯃꯦ ꯊ